ꯍꯜꯂꯣ
ꯍꯜꯂꯣ ꯇꯥꯔꯕꯣ꯫
ꯍꯜꯂꯣ
ꯍꯜꯂꯣ ꯇꯥꯔꯕꯣ꯫
ꯑ ꯇꯥꯏ ꯑ ꯇꯥꯏ
ꯑꯣ ꯀꯩꯗꯧꯅꯣ ꯅꯪꯕꯣ꯫
ꯑꯦꯖꯒꯣꯏꯅ ꯑꯗꯨꯒꯥ ꯀꯣꯏꯕ ꯆꯠꯄꯒꯤ ꯑꯩꯃꯥꯟꯅꯕꯣꯏ ꯋꯥꯔꯤ ꯁꯥꯟꯅꯔꯝꯕ꯫
ꯑꯣ ꯀꯩ ꯂꯝꯗ ꯆꯠꯇꯨꯏꯕ꯫
ꯑ ꯑꯈꯣꯏ ꯍꯧꯖꯤꯛꯀꯤ ꯑꯣꯏꯅꯗꯤ ꯍꯥꯏꯕꯗꯤ ꯍꯥꯏꯅꯤꯡꯗꯦꯀꯣ ꯖꯒꯥꯖꯦ ꯆꯠꯄꯗꯒꯤ ꯃꯤ ꯀꯧꯅꯕꯒꯨꯝꯕ
ꯑꯥ
ꯍꯥꯏꯔꯣꯏ ꯀꯣꯂꯦꯖꯀꯤ ꯆꯠꯄꯒꯤ
ꯑꯣ ꯅꯪ ꯍꯧꯖꯤꯛ ꯀꯩ ꯀꯣꯂꯦꯖꯇ ꯇꯝꯃꯤꯅꯣ
ꯏꯝꯐꯥꯜ ꯀꯣꯂꯦꯖ꯫
ꯏꯝꯐꯥꯜ ꯀꯣꯂꯦꯁꯗ꯫
ꯑꯥ
ꯐꯩꯅꯦ ꯑꯗꯨꯗꯤ ꯅꯪ ꯀꯩꯅꯣ ꯇꯧꯕ꯭ꯔꯣ ꯅꯪ ꯀꯣꯂꯦꯖ ꯆꯠꯄ ꯈꯣꯠꯄꯗꯤ ꯅꯊꯟꯇ ꯆꯠꯄ꯭ꯔꯣ ꯀꯅꯥ ꯀꯅꯥ ꯆꯠꯀꯦ꯫
ꯑꯃꯥꯟꯅꯕ ꯆꯂꯦ
ꯑꯃꯟꯅꯕ
ꯂꯝꯕꯤ ꯑꯥ ꯀꯣꯂꯦꯖꯀꯤ ꯂꯝꯕꯤꯗ ꯃ ꯃꯌꯨꯝ ꯇꯥꯕ
ꯑꯥ
ꯑꯗꯨꯒꯤ ꯃꯥꯅꯦ ꯑꯗꯩ ꯃꯥꯅ ꯃꯥꯁꯨ ꯑꯗꯨꯝ ꯆꯠꯃꯤꯟꯅꯕꯀꯣ ꯍꯥꯏꯕꯗꯤ ꯑꯈꯣꯏ ꯃꯤ ꯑꯍꯨꯝ ꯄꯨꯜꯂꯒ꯫
ꯑꯥ ꯆꯥꯛꯇꯤ ꯆꯥꯔꯕꯣ
ꯆꯥꯗꯨꯗ ꯑꯩꯈꯣꯏ ꯃꯥꯁꯨ ꯑꯩꯈꯣꯏꯅ ꯆꯥꯛ ꯊꯣꯡꯏꯤ
ꯀꯩ ꯖꯥꯡ ꯊꯣꯡꯒ꯭ꯔꯥꯕ꯫
ꯌꯦꯟꯖꯥꯡ ꯊꯣꯡꯗꯦ ꯃꯥ ꯆꯅꯥ ꯉꯧꯔ ꯇꯣꯛꯄ ꯃꯥꯜꯂꯦ꯫
ꯑꯣ ꯑꯣ ꯑꯩꯅ ꯀꯩꯅꯣ ꯇꯧꯁꯦ ꯐꯣꯟ ꯇꯧꯔꯛꯏꯁꯦ ꯇꯩ ꯀꯩꯝ ꯅꯠꯇꯦ ꯑꯩꯗꯣ ꯍꯟꯗꯛꯇꯣ ꯒꯦꯝ ꯁꯥꯟꯅꯒꯦꯅ ꯅꯧꯅ ꯍꯥꯞꯄ ꯅꯦꯕꯀꯣ
ꯑꯥ
ꯑꯗ ꯅꯣꯏꯗꯤ ꯍꯟꯗꯛꯒꯤ ꯍꯟꯗꯣ ꯍꯥꯟꯅꯗꯏꯖꯨꯝ ꯁꯥꯟꯅꯕꯅꯤꯅ ꯑꯩꯗꯣ ꯅꯉꯣꯟꯗꯩ ꯅꯣꯂꯦꯠ ꯈꯛꯇ ꯂꯧꯒꯦꯅ ꯇꯧꯔꯛꯄꯅꯦꯕ꯫
ꯑ ꯀꯩꯁꯨ ꯀꯥꯏꯗꯦ
ꯑꯥ ꯑꯗꯨ ꯅꯪ ꯈꯤꯇ ꯍꯥꯏꯔꯛꯎꯅꯦ꯫
ꯅꯪꯗꯤ ꯀꯩ ꯔꯦꯟꯇ ꯂꯩꯒꯦ꯫
ꯑꯩ ꯍꯧꯗ ꯉꯥꯏꯔꯤꯌꯦ꯫
ꯋꯥ ꯌꯥꯗ ꯑꯗꯨꯗꯤ
ꯎꯝ
ꯎꯝ ꯅꯪ ꯀꯝꯕꯜꯂꯤꯦꯟꯟꯦ ꯆꯠ ꯄꯗꯤ ꯁꯦꯀꯟꯒ
ꯃꯤꯠꯂꯦꯟ ꯨꯃꯏ ꯌꯥꯝ ꯆ ꯀꯜꯂ
ꯃꯠꯒꯨꯝꯕꯗꯝ ꯁꯠꯂ
ꯎꯝ
ꯑꯗꯨꯗꯤ ꯏꯗꯣꯔꯥ ꯏꯗꯣꯔꯥ ꯌꯥꯎꯕ ꯅꯠꯇꯅꯔ ꯍꯤꯔꯣꯗ
ꯌꯥꯎꯋꯦ
ꯑꯗꯨ ꯑꯗꯨ ꯄꯥꯏꯌꯣ ꯑꯗꯨꯗꯁ ꯆꯥꯡ ꯌꯥꯝ ꯂꯥꯏꯕꯅꯦ ꯃꯥꯏ ꯀꯣꯝꯕꯣꯒꯨꯝꯕ ꯀꯝꯁ ꯃꯥꯒꯤ ꯐꯥꯔꯁ ꯏꯁꯀꯜ ꯄꯤꯔꯅꯤ ꯏꯁꯇꯟ ꯆꯥꯍꯜꯂꯅꯤ ꯁꯦꯀꯦꯟ ꯏꯁꯀꯤꯜꯗ ꯗꯦꯃꯦꯖꯅꯤ ꯑꯜꯇꯤꯃꯦꯠꯇꯗꯤ ꯑꯦꯛꯖꯤꯀ꯭ꯌꯨꯠ ꯑꯣꯏꯁꯟꯒꯅꯤ ꯐꯦꯜ ꯇꯧꯔꯦ ꯀꯩꯅꯣꯗꯨ ꯈꯤꯇꯪꯗ ꯑꯗꯩꯩ ꯃꯥꯖꯤ ꯇꯤꯝ ꯐꯥꯏꯠ ꯍꯔꯣꯗꯤ ꯅꯥꯇꯦ ꯀꯣ ꯅꯪ ꯁꯣꯂꯣ ꯆꯄ ꯇꯥꯏ ꯑ ꯃꯤ ꯄꯨꯟꯗꯕꯤꯗ꯫
ꯎꯝ
ꯑꯗꯨꯗꯩ ꯏ ꯃꯥꯁꯦ ꯇꯦꯡ ꯍꯤꯔꯣꯁꯦ ꯁꯤꯃ ꯍꯥꯄꯗꯤ ꯋꯥ ꯃꯥꯥꯏꯒꯤ ꯑꯣꯏꯅ ꯃꯥꯥꯏ ꯗꯦꯃꯦꯖꯁꯦ ꯑꯁꯣꯟꯕꯤꯔꯣꯑꯣ ꯍꯥꯏꯕꯗꯤ ꯃꯥꯔꯁ ꯃꯦꯟ ꯑꯇꯣꯞꯄ ꯃꯦꯠꯁ ꯑꯗꯩ ꯑꯦꯁꯥꯏꯁꯟꯒꯨꯝꯕ ꯍꯥꯠꯄꯗ ꯌꯥꯝ ꯅꯨꯡꯉꯥꯏꯕꯀꯣ ꯐꯥꯏꯇꯔꯒ ꯇꯦꯡꯀ ꯍꯥꯞꯄꯗꯤ ꯃꯥꯒꯤ ꯑꯣꯏꯅ ꯑꯋꯥꯕ ꯑꯣꯏꯕꯅꯦ
ꯎꯝ
ꯑꯗꯩ ꯃꯥꯏ ꯗꯦꯁ ꯁ꯭ꯀꯤꯜꯁꯨ ꯀꯝ ꯌꯥꯎꯗꯦ
ꯑꯣ ꯑꯇꯩꯗꯤ ꯁꯨꯝ ꯈꯥꯏꯔꯛꯎꯅꯦ ꯍꯥꯏꯗꯤ ꯅꯪꯅ ꯁꯨꯝ ꯒꯦꯝꯒꯤ ꯃꯔꯝꯗ ꯈꯪꯕꯁꯤꯡꯗꯣ꯫
ꯑꯥ
ꯗꯨ ꯍꯥꯐꯠ ꯍꯥꯏꯔꯛꯎꯅꯦ
ꯑꯗ ꯍꯧꯖꯤꯛ ꯑꯣꯏꯅ ꯍꯟꯗꯛ ꯁꯤꯖꯟꯁꯦ ꯃꯦꯇꯥ ꯗ ꯍꯥꯏꯔꯨꯔꯒꯗꯤ ꯌꯦꯟ ꯀ꯭ꯂꯤꯟ ꯂꯦꯡ
ꯎꯝ
ꯁꯤꯔꯣ ꯑꯍꯨꯝꯁꯦ ꯍꯧꯁꯤꯛ ꯑꯩꯈꯣꯏ ꯑꯣꯏꯅ ꯃꯦꯊꯥ ꯈꯔ ꯑꯣꯏꯔꯤ ꯁꯤ ꯑꯍꯨꯝꯁꯦ ꯑꯣꯏꯅ ꯄꯥꯏꯌꯣ꯫
ꯎꯝ
ꯃꯤꯂꯦꯟꯗꯗꯤ ꯆꯠꯇꯦꯀꯣ ꯌꯦꯟꯒ ꯂꯤꯡꯒꯗꯤ ꯍꯥꯏꯄꯗ ꯆꯠꯇꯕ꯭ꯔꯥ ꯕꯂꯤꯟꯁꯤꯅ ꯃꯥꯛꯁ ꯃꯦꯟꯝꯗ ꯑꯗꯨꯗꯒꯤ ꯃꯦꯇꯥꯗ ꯑꯇꯣꯞꯄ ꯍꯤꯔꯣ ꯍꯥꯏꯔꯣꯒꯗꯤ ꯀꯩꯁꯥꯝ ꯂꯩꯇꯦ ꯑꯗꯣ ꯍꯟꯗꯛꯀꯤ ꯃꯦꯇꯥꯖꯦ
ꯎꯝ
ꯖꯃꯝꯝ ꯎ ꯑꯗꯨꯏꯖꯤ ꯑꯩꯅ ꯃꯃꯥꯡ ꯁꯤꯖꯟꯈꯤ ꯇꯥꯔ ꯒꯨꯁꯟꯒ ꯍꯂꯤꯒꯗꯤ ꯃꯦꯇꯥ ꯅꯠꯇꯔꯦ ꯑꯗꯨꯅꯤꯗꯤ ꯀꯤꯕ ꯋꯥꯏꯇꯔꯦ
ꯎꯝ꯫
ꯑꯗꯨꯗꯒꯤ ꯁꯦꯕꯁꯨ ꯃꯦꯇꯥꯅꯤ ꯁꯦꯕꯁꯤꯗꯤ ꯅꯪ ꯃꯤꯂꯦꯟ ꯆꯠꯂꯦ ꯍꯥꯏꯗ꯭ꯔꯥ ꯁꯦꯕꯥꯒꯨꯝꯕꯁꯦ ꯑꯗꯨꯝ ꯕꯦꯟ ꯇꯧꯒꯅꯨ ꯃꯥ ꯃꯥ ꯈꯔꯥꯌꯥꯝ꯫ ꯇꯥꯕꯅꯦ ꯍꯥꯏꯗꯤ ꯃꯥꯗ ꯑꯃꯨꯛ ꯋꯥꯟ ꯁꯣ ꯇꯧꯊꯣꯛꯈꯤꯅꯤ ꯃꯥꯁꯨꯦ ꯀꯣꯝꯕꯒꯨꯝꯕ ꯀꯩꯁꯨ ꯆꯪꯗꯦ ꯐꯥꯔꯁꯀꯜꯒ ꯑꯇꯤꯉꯩ ꯈꯤꯇꯪ ꯅꯝꯕꯗ ꯃꯤ ꯑꯗꯨꯝ ꯍꯥꯠꯄꯅꯦ ꯑ ꯇꯧꯕꯣ ꯀꯦ ꯀꯦꯂ ꯏꯔꯤ ꯀꯂ ꯀꯒ ꯎꯝ ꯑꯥꯐ ꯑꯗꯒꯤ ꯏ ꯑꯦꯛꯁ ꯂꯤꯟ ꯆꯠꯄꯗ ꯑꯅꯝꯕꯅ ꯁꯁꯇꯦꯟ ꯍꯤꯔꯣ ꯌꯥꯝ ꯄꯥꯏꯌꯣ ꯍꯥꯏꯗꯤ ꯐꯥꯏꯇꯔꯗ ꯇꯦꯟꯗ ꯑꯅꯝꯕꯅ ꯌꯨꯖꯣꯡ꯫
ꯎꯝ
ꯑꯗꯩ ꯐꯤꯇꯤꯟꯒꯨꯝꯕ ꯈꯔ ꯇꯦꯡꯀꯤ ꯑꯣꯏꯕ ꯗꯦꯝꯁꯨ ꯑꯗꯨꯝ ꯌꯥꯎꯕ ꯗꯥꯏꯔꯣ ꯄꯥꯏꯔꯁꯨ ꯀꯩꯁꯨ ꯀꯥꯏꯗꯦꯀꯣ ꯃꯥꯁꯨ ꯌꯥꯝꯅ ꯀꯤꯁꯨ ꯑꯣꯏꯔꯒ ꯗꯦꯃꯦꯖꯁꯨ ꯌꯥꯝ ꯌꯥꯎꯕꯅꯦ ꯑꯗꯨꯗꯒꯤ ꯅꯪ ꯃꯤꯠꯂꯦꯟ ꯆꯂꯦꯕ ꯃꯇꯝꯧꯖꯤꯒꯤꯗꯣ
ꯍꯣꯏ
ꯑꯗꯨ ꯑꯣꯏꯔꯒꯗꯤ ꯅꯪ ꯃꯤꯠꯂꯦꯟꯗꯗꯤ ꯍꯧꯖꯤꯛ ꯖꯨꯛꯁꯤꯡ ꯌꯥꯝꯅ ꯀꯥꯟꯅꯕꯅꯦꯖꯤ ꯑꯩꯣꯏꯅ ꯃꯤꯠꯂꯦꯟꯗ ꯍꯥꯏꯔꯒꯗꯤ ꯍꯥꯏꯗꯤ ꯇꯤꯝ ꯐꯥꯏꯚꯀꯤꯅꯤꯀꯣ ꯃꯥꯅ ꯍꯥꯏꯗꯤ ꯅꯪ ꯋꯥꯟ ꯇꯦꯁ ꯋꯥꯟ ꯇꯧꯔꯒꯗꯤꯅ ꯑꯗꯨꯝ ꯁꯤꯅꯤ ꯗꯦꯟꯦꯝ ꯐꯥꯏꯗ ꯃꯥꯔꯁ ꯇꯟ ꯌꯥꯝ ꯄꯤꯕꯅꯦ ꯁ꯭ꯂꯣ ꯏꯐꯦꯛꯁꯨ ꯑꯗꯨꯗꯒꯤ ꯃꯥꯛꯁꯃꯦꯟꯗꯗꯤ ꯀꯤꯂꯤꯟ ꯂꯩꯔꯦ ꯃꯤꯌꯥꯒ
ꯎꯝ
ꯃꯤꯌꯥꯁꯤ ꯃꯥꯏ ꯑꯜꯇꯤ ꯇꯧꯔꯒ ꯃꯥꯏ ꯕꯦꯠꯁꯦ ꯑꯇꯥ ꯃꯤ ꯍꯥꯞꯇ ꯌꯥꯝ ꯅꯨꯡꯉꯥꯏꯕꯅꯦ ꯍꯥꯏꯗꯤ ꯃꯥꯏ ꯑꯜꯇꯤꯃꯦꯠꯇꯤ ꯃꯥꯡꯉꯒ ꯆꯠꯄꯅꯤꯅ ꯃꯤ ꯀꯔ ꯎꯕ ꯌꯝꯗꯕꯅꯤ
ꯎꯝ
ꯑꯗ ꯑꯩ ꯏꯁꯇꯟ ꯅꯤꯃꯤ꯭ꯌꯨꯇꯤꯁꯨ ꯄꯤꯕꯅꯦ ꯑꯜꯇꯤꯃꯦꯇꯣ
ꯎꯝ꯫
ꯑꯗꯨꯗꯒꯤ ꯣꯜꯅꯦ ꯇ ꯔꯣꯝ ꯑꯗꯨꯖꯅ ꯑꯅꯝꯕꯅꯦ ꯀꯣꯉꯨꯝꯕ ꯑꯣꯏꯅ ꯄꯥꯏꯌꯣ ꯃꯥꯗꯤ ꯇꯦꯡ ꯄꯤꯅꯗꯦꯀꯣ ꯃꯥꯗꯤ ꯄꯤꯂꯥꯔ
ꯎꯝ
ꯑꯗꯤ ꯃꯥ ꯍ ꯃꯥꯥꯏ ꯍꯤꯂꯤꯡ ꯑꯦꯕꯤꯂꯤꯇꯤꯤꯁꯦ ꯌꯥꯝ ꯀꯥꯟꯅꯕꯅꯦ ꯇꯤꯝꯃꯦꯠ ꯃꯉꯥꯃ ꯃꯉꯥ ꯑꯃ ꯍꯤꯜ ꯇꯧꯕꯅꯦꯕ ꯃꯁꯥꯃꯛꯁꯨ ꯌꯥꯎꯅ ꯑꯗꯩ ꯃꯥꯏ ꯀꯥꯎꯟꯇꯔꯁꯨ ꯂꯩꯇꯦ ꯃꯥꯒꯤ ꯍꯤꯂꯤꯡꯗꯣ ꯑꯗꯨꯗꯒꯤ ꯍꯥꯏꯄ ꯄꯜꯂꯦ ꯑꯦꯛꯁꯄꯤꯔꯤꯟ ꯄꯜꯂꯦ ꯇꯕꯨ ꯀꯝ ꯖꯥ ꯎꯔꯤ
ꯑꯗꯣ ꯀꯩꯅꯣꯁꯦ ꯁꯟꯒꯨꯝꯕꯁꯤꯅ ꯀꯩꯗ ꯅꯨꯡꯉꯥꯏꯒꯦ
ꯃꯥꯁꯦ ꯍꯧꯖꯤꯛ ꯇꯗꯤ ꯑꯦꯁꯄꯤꯤꯒ ꯔꯣꯡꯒ ꯌꯥꯝ ꯄꯥꯏꯅꯩ
ꯎꯝ꯫
ꯑꯗꯨ ꯁꯟꯖꯦ ꯑꯂꯤꯗ ꯀꯟꯕꯤꯔꯣ ꯅꯠꯇꯕꯅꯤꯅ ꯐꯥꯏꯊ ꯑꯣꯏꯅ ꯆꯠꯂꯣ ꯍꯥꯏꯕꯗꯤ ꯑꯦꯛꯁ ꯄꯤꯂꯦꯟꯗ ꯅꯪ ꯔꯣꯝ ꯆꯠꯂꯒꯗꯤꯀꯟꯕ ꯌꯥꯝ ꯋꯥꯕꯅꯦ
ꯎꯝ
ꯍꯥꯏꯗ ꯅꯣꯏ ꯇꯤꯃꯦꯠ ꯂꯣꯏ ꯍꯥꯏꯔꯒꯗꯤ ꯄꯥꯏꯕ ꯀꯩꯁꯨ ꯀꯥꯏꯗꯦꯀꯣ ꯑꯗꯨꯁꯨ ꯅꯣꯏ ꯇꯤꯃꯦꯠ ꯍꯥꯏꯦ ꯔ ꯍꯥꯏꯔꯒꯗꯤ ꯅꯪ ꯐꯥꯏꯠ ꯑꯦꯛꯁꯄꯤꯔꯤꯌꯦꯦꯟꯗꯨ ꯑꯣꯏꯅ ꯆꯠꯂꯨ
ꯎꯝ
ꯑꯂꯤꯗ ꯅꯪꯒꯤ ꯐꯨꯅꯕ ꯌꯥꯗꯦ ꯃꯥ ꯄꯥꯏ ꯍꯥꯏꯔꯒꯗꯤ ꯂꯦꯠꯅꯦ ꯃꯤꯠ ꯅꯦ ꯁꯤꯒꯤ ꯃꯇꯥꯡ ꯐꯨꯅꯕ ꯌꯥꯏ ꯑꯂꯤꯗꯁꯁꯦ ꯌꯥꯝ ꯁꯣꯜꯂꯦ ꯑꯗꯨꯗꯒꯤ ꯁꯟꯒ꯭ꯔꯤ ꯀ꯭ꯂꯣꯟꯖꯦ ꯁꯤ ꯑꯦꯜꯃꯤꯠ ꯇꯤꯝꯅ ꯍꯥꯜꯂꯀꯥꯟꯗ ꯏ ꯑꯦꯛꯁ ꯄ꯭ꯔꯤꯖꯨ ꯐꯪꯕꯅꯤ ꯒꯣꯜꯖꯨ ꯐꯪꯕꯅꯦ
ꯎꯝ
ꯌꯥꯔꯤꯒꯩ ꯅꯪꯒꯤ ꯀ꯭ꯂꯣꯟ ꯁꯤꯍꯟꯕ ꯌꯥꯗꯦ ꯃꯣꯏꯒꯤ ꯑꯦꯅꯃꯤ ꯃꯈꯨꯠꯇ
ꯎꯝ
ꯎꯝ ꯑꯇꯣꯞꯄ ꯃꯥꯖꯦ ꯇꯦꯝ ꯑꯦꯁꯄꯤꯜ ꯍꯥꯞꯄ ꯌꯥꯗꯦ ꯗꯦꯃꯦꯖ ꯍꯥꯏꯕꯗꯤ ꯄꯨꯌꯣ ꯗꯦꯃꯦꯁꯇꯣ ꯑꯇ ꯑꯦꯛꯁꯄꯤꯠ ꯑꯣꯏꯅ ꯍꯥꯞꯄ ꯑꯃ ꯊꯣꯛꯑꯦ ꯃꯥꯗꯤ
ꯑꯣ
ꯑꯗꯩ ꯗꯤꯐꯦꯟ ꯍꯥꯞꯀꯦꯁꯨ ꯀꯩꯁꯨ ꯀꯥꯏꯗꯦꯀꯣ ꯗꯤꯐꯦꯟ ꯍꯥꯞꯄꯅ ꯈꯔꯗꯤ ꯑꯗꯨꯝ ꯐꯗꯤ ꯐꯩ ꯃꯥꯏ ꯀ꯭ꯂꯣꯟ ꯒꯩꯗꯣ ꯌꯥꯝ ꯁꯣꯟꯕꯅꯦ ꯗꯦꯃꯦꯖꯇꯤ ꯌꯥꯎꯖꯩ ꯍꯥꯏꯔꯒꯁꯨ ꯃꯤ ꯑꯇꯣꯞꯄꯅ ꯑꯝꯇ ꯑꯅꯤꯔꯛ ꯐꯨꯕꯗ ꯑꯗꯨꯝ ꯁꯤꯕꯅꯦ ꯑ ꯑꯗꯨꯗꯒꯤ ꯃꯥꯒꯤ ꯏꯁꯄꯦꯜ ꯄꯨꯒꯦ ꯍꯥꯏꯔꯒꯗꯤ ꯄꯦꯇꯤꯐꯥꯏꯚ ꯄꯨ ꯑꯣꯏꯅ ꯑꯗꯨꯅ ꯈ꯭ꯋꯥꯏ ꯀꯥꯟꯅꯕꯅꯤ
ꯑꯥ
ꯑꯗꯩ ꯕꯨꯠꯇꯨꯅ ꯋꯥꯌ꯭ꯔ ꯕꯨꯨꯠ ꯄꯨ ꯑꯣꯏꯅ
ꯋꯥꯔꯔꯤꯌ꯭ꯔꯗ ꯕꯨꯠ
ꯋꯥꯔꯤꯌ꯭ꯔ ꯕꯨꯠ ꯃꯃꯤꯡꯅꯦ
ꯎꯝ ꯑꯗꯨꯒ ꯀꯩꯅꯣꯒꯤꯅꯦ ꯑꯈꯣꯏꯒꯤ ꯅꯅꯥ ꯄꯥꯏꯕꯁꯦ
ꯎꯝ
ꯅꯅꯥ ꯄꯥꯏꯕꯁꯤꯅ ꯀꯩꯀꯩ ꯅꯨꯡꯉꯥꯏꯒꯦ
ꯅꯥꯅꯥ ꯁꯦ ꯃꯥꯖꯨ ꯁꯣꯂꯣ ꯆꯠꯂꯁꯨ ꯌꯥꯏ ꯇꯤꯝ ꯐꯥꯏꯠ ꯇꯧꯔꯁꯨ ꯌꯥꯏ ꯑꯅꯤꯃꯛꯇ ꯑꯗꯨꯝ ꯀꯥꯟꯅꯩ ꯃꯥꯗꯤ ꯍꯥꯏꯗꯤ ꯃꯥꯒꯤ ꯁ꯭ꯇꯟꯖꯦ ꯃꯤ ꯃꯉꯥꯃꯛꯀꯤ ꯃꯉꯥꯃꯛ ꯄꯥꯜꯂꯕꯀꯣ ꯑꯗꯩ ꯑꯜꯇꯤꯃꯦꯠ ꯅꯝꯃꯗꯤ ꯃꯣꯏ ꯃꯉꯥꯃꯛ ꯑꯗꯨꯝ ꯁꯤꯅꯤ ꯍꯥꯏꯗꯤ ꯁꯦꯚꯦꯁ ꯄ꯭ꯂꯥꯎꯕ ꯌꯥꯕ ꯍꯤꯔꯣꯅꯦ ꯃꯥꯖꯦ
ꯎꯝ
ꯑꯗꯩ ꯃꯥ ꯍꯥꯠꯄꯖꯨ ꯌꯥꯝ ꯋꯥꯥꯏ
ꯎꯝ
ꯍꯥꯏꯕꯗꯤ
ꯀꯩꯅꯣꯗꯤ ꯑꯈꯣꯏꯒꯤ ꯍꯣꯏ ꯍꯣꯏ ꯑꯗꯩ ꯑꯈꯣꯏ ꯑꯦꯟꯖꯦꯂꯥꯒꯨꯝꯕꯁꯤꯅ ꯀꯃꯥꯏ ꯇꯧꯕꯅꯣ
ꯃꯥꯗꯤ ꯁꯞꯄꯣꯔꯠ ꯍꯤꯔꯣꯅꯦ
ꯎꯝ
ꯍꯥꯏꯗꯤ ꯃꯥꯗꯤ ꯍꯤꯜꯖꯨ ꯄꯤꯔꯦꯀꯣ ꯑꯗꯩ ꯃꯥ ꯑꯦꯅꯤꯃꯤ ꯁꯇꯤ ꯇꯤꯝ ꯃꯦꯠꯇ ꯑꯃ ꯇꯣꯡꯕ ꯌꯥꯗꯣꯏꯕ
ꯎꯝ
ꯇꯣꯡꯕ ꯍꯥꯏꯗꯤ ꯗꯣꯜ ꯃꯥꯒꯤ ꯑꯦꯟꯖꯤꯂꯥꯒ ꯆꯠꯃꯤꯟꯅꯕ ꯗꯣꯜ ꯃꯆꯥ ꯑꯃ ꯂꯩꯗ ꯃꯥꯗꯣ ꯑꯣꯜꯂꯒꯦ ꯑꯦꯂꯥꯏꯁ ꯇꯤꯝꯗ ꯅꯞꯇꯣꯏꯕ ꯑꯗꯨꯏ ꯃꯣꯏꯖꯨ ꯍꯤꯜꯖꯨ ꯄꯤꯗꯨꯕ ꯏꯁꯇꯟꯖꯨ ꯃꯥꯅꯃꯨꯛ ꯂꯥꯏꯖꯤꯛꯇꯤ ꯃꯦꯇꯥ ꯑꯣꯏꯗꯔꯦ ꯃꯥꯒꯤ ꯀꯥꯎꯟꯠ ꯂꯩꯔꯦ
ꯑ
ꯑꯎ ꯃꯥꯏ ꯀꯥꯎꯟꯇ꯭ꯔꯖꯦ ꯋꯤꯟ
ꯑꯗꯨꯗꯒꯤ ꯑꯩꯈꯣꯏꯒꯤ ꯑꯩꯈꯣꯏꯒꯤ ꯆꯥꯡꯀꯥꯏ ꯍꯥꯏꯕꯗꯣ
ꯑꯥ
ꯑꯗꯨꯅ ꯑꯃꯨꯛ ꯀꯩꯗꯧꯅꯕꯅꯣ
ꯃꯥꯖꯦ ꯗꯦꯃꯦꯁ ꯃꯦꯁꯤꯅ ꯑꯃꯅꯦ ꯍꯥꯏꯕꯗꯤ ꯃꯥꯒꯤ ꯏꯁ꯭ꯇꯟꯒꯨꯝꯕ ꯀꯝ ꯌꯥꯎꯗꯦ
ꯎꯝ
ꯃꯥꯖꯦ ꯇꯤꯝ ꯐꯥꯏꯠ ꯇꯧꯗ꯭ꯔꯖꯨ ꯌꯥꯏ ꯁꯣꯂꯣ ꯀꯤꯜ ꯇꯧꯔꯖꯨ ꯑꯗꯨꯝ ꯌꯥꯏꯀꯣ
ꯎꯝ
ꯍꯥꯏꯗꯤ ꯃꯥ ꯇꯤꯟ ꯐꯥꯏꯠꯇ ꯌꯥꯝ ꯀꯥꯟꯅꯗꯦ ꯃꯥꯗꯤ ꯁꯣꯂꯣ ꯄꯨꯁ ꯇꯧꯕ ꯌꯥꯝ ꯀꯥꯟꯅꯕꯀꯣ ꯑꯗꯨꯗꯒꯤ ꯆꯦꯟꯕꯗꯁꯨ ꯍꯥꯏꯗꯤ ꯃꯥ ꯂꯝꯖꯦꯜꯁꯨ ꯑꯗꯨꯝ ꯌꯥꯡꯕꯅꯦ ꯑ ꯑꯗꯩ ꯃꯥꯒꯤ ꯏꯁꯇꯟ ꯌꯥꯎꯗꯕꯅꯤ ꯍꯕ ꯃꯤꯅ ꯑꯝꯇ ꯇꯥꯟꯅꯕ ꯍꯧꯔꯒꯗꯤ ꯗꯤ ꯆꯦꯟꯕ ꯅꯪꯒꯗꯕꯒꯤꯗꯤ ꯐꯔ ꯌꯥꯝ ꯇꯥꯕꯅꯤ ꯁꯤ
ꯑꯥ ꯑꯥ
ꯎꯝ ꯑꯗꯨ ꯃꯥꯏ ꯀꯔꯤ ꯅꯝꯕꯅ ꯃꯥꯖꯦ ꯑꯦꯇꯦꯛ ꯑꯦꯁꯄꯤꯠꯇꯨꯅꯦꯝ ꯍꯥꯥꯞ ꯄꯨꯔꯛ ꯀꯥꯟꯅꯩ ꯍꯥꯏꯗꯤ ꯇꯥꯎꯄꯨꯁ ꯇꯧꯅꯕ ꯃꯦꯖꯤꯛ ꯕꯤꯜꯒ ꯇꯦꯛꯁ ꯕꯤꯜꯒ
ꯍꯣꯏ
ꯑꯇꯣꯞ ꯀꯩ ꯂꯩꯔꯤ ꯋꯥꯏꯒꯦ ꯃꯥꯒꯤꯗꯤ ꯑꯗꯨ ꯂꯣꯏꯕ ꯃꯥꯜꯂꯦ ꯑꯩ ꯃꯥ ꯑꯝꯇ ꯄꯥꯏꯗ꯭ꯔꯤ
ꯑꯩꯈꯣꯏꯒꯤ ꯀꯩꯅꯣꯒꯤ ꯒꯣꯔꯠꯇ ꯑꯗ ꯃꯦꯁꯇ ꯒꯣꯔꯠ ꯑꯅꯝ ꯂꯩꯗꯅ ꯃꯥꯗꯤ ꯅꯨꯡꯉꯥꯏꯕ꯭ꯔꯣ ꯀꯃꯥꯏꯅ ꯇꯧꯒꯦ
ꯃꯥ ꯅꯨꯡꯉꯥꯏꯕꯅꯦ ꯃꯥꯁꯨ ꯍꯧꯖꯤꯛ ꯃꯦꯇꯥꯅꯤ
ꯎꯝ
ꯑꯗ ꯃꯥ ꯗꯦꯃꯦꯁꯠꯁꯨ ꯌꯥꯎꯋꯤ ꯏꯁ꯭ꯇꯟꯁꯨ ꯌꯥꯎꯋꯤ ꯑꯗ ꯃꯥꯒꯤ ꯑ ꯑꯦꯛꯁꯄꯤ ꯁꯦ ꯁꯤꯒꯨꯝꯕꯗꯤ ꯍꯥꯞꯀꯅꯨ ꯑꯗꯨꯗꯩ ꯃꯥ ꯂꯝꯖꯦꯜꯁꯨ ꯈꯔ ꯑꯗꯨꯝ ꯇꯞꯄꯅꯦ
ꯎꯝ
ꯑꯗꯨ ꯃꯥ ꯗꯦꯁꯀꯤ ꯎꯒꯨꯝꯕꯁꯨ ꯌꯥꯎꯗꯦ ꯑꯗꯨꯒꯤ ꯃꯤꯅ ꯑꯝꯇꯪ ꯃꯛ ꯁꯦꯝꯁꯤꯟꯉꯒꯗꯤ ꯃꯥ
ꯑꯣ
ꯃꯥꯁꯦ ꯑꯅꯝꯕꯅ ꯑꯃ ꯇꯤꯝ ꯐꯥꯏꯠꯇ ꯑꯣꯏꯅ ꯈꯠꯅꯩ ꯍꯥꯏꯗꯤ ꯅꯪꯒꯤ ꯔꯣꯝꯃꯒ ꯆꯠꯃꯤꯟꯅꯕꯗ ꯍꯥꯏꯗꯤ ꯁꯣꯂꯣ ꯆꯠꯄ ꯌꯥꯗꯦ ꯁꯣꯂꯣ ꯆꯗꯤ ꯃꯥ ꯀꯥꯟꯅꯕꯑꯣꯏ
ꯑꯣ ꯑꯣꯥ ꯑꯣ ꯐꯔꯦ ꯑꯗꯨꯗꯤ ꯀꯩꯅꯣ ꯇꯧꯔꯦ ꯋꯥꯔꯤꯁꯨꯦ ꯌꯥꯝ ꯅꯨꯡꯉꯥꯏꯔꯦ ꯑꯩꯗꯣ ꯍꯣꯔꯦꯟ ꯑꯃꯨꯛ ꯇꯧꯔꯛꯑꯒꯦ
ꯑ ꯌꯥꯏ
ꯑꯥ ꯊꯝꯃꯦ ꯊꯝꯃꯦ